ꯆꯥꯛ ꯆꯥꯔꯕ꯭ꯔꯣ
ꯑ ꯆꯔꯦ
ꯀꯔꯤ ꯃꯊꯦꯜ ꯆꯥꯒꯦ
ꯎ ꯃꯈꯣꯏꯒꯤꯁꯦ ꯑꯩꯈꯣꯏ ꯃꯥꯅ ꯉꯁꯤ ꯅꯨꯡꯁꯥꯁꯨ ꯁꯥꯕꯅꯤꯅ ꯑꯆꯝꯕ ꯊꯣꯡꯁꯤꯅ ꯑꯆꯝꯕ ꯑꯣꯏꯅ ꯆꯥꯏ
ꯑꯣ ꯑꯩ ꯅꯍꯥꯟ ꯅꯈꯣꯏ ꯀꯣꯏꯕ ꯆꯠꯂꯦꯕ ꯑꯟꯗ꯭ꯔꯣꯗ
ꯑ ꯀꯃꯥꯏ ꯀꯃꯥꯏꯅ ꯇꯧꯒꯦ ꯋꯥꯔꯤ ꯍꯥꯏꯞꯐꯦꯠ ꯂꯤꯔꯣ
ꯑ ꯈꯨꯠꯅꯨꯡꯉꯥꯏ ꯑꯃ ꯅꯦꯝꯃꯦ ꯃꯤ ꯃꯌꯥꯝ ꯑꯃꯁꯨ ꯂꯥꯛꯑꯦꯕ
ꯎꯝ
ꯑꯗꯣ ꯋꯥꯔꯤ ꯌꯥꯝ ꯅꯣꯛꯅꯤꯡꯕ ꯑꯃ ꯂꯩꯌꯦ ꯑꯗꯨ ꯆꯠꯄꯒꯤ ꯑꯈꯣꯏ ꯁꯦ ꯒꯥꯔꯤ ꯊꯧꯔꯒ ꯑꯩꯈꯣꯏ ꯃꯤ ꯃꯉꯥ ꯇꯔꯃꯛꯇꯗ ꯑꯩꯈꯣꯏ ꯖꯒꯥꯔꯤ ꯊꯧꯔꯒ ꯆꯠꯂꯦ ꯆꯠꯂꯦ ꯆꯠꯂꯦ ꯑꯗꯨꯒ ꯆꯠꯄꯁꯤꯗ ꯂꯝꯕꯤꯁꯦ ꯀꯥꯎꯊꯣꯛꯈ꯭ꯔꯕ ꯂꯝꯕꯤꯁꯦ ꯀꯥꯎꯊꯣꯛꯄꯁꯤꯗ ꯄꯨꯖ ꯀꯃꯥꯏꯅ ꯇꯧꯁꯤꯒꯦ ꯁꯤꯗꯤ ꯑꯗꯨꯗꯤ ꯁ꯭ꯋꯥꯏꯗ ꯑꯅꯛꯄꯗ ꯂꯩꯕ ꯃꯤ ꯑꯃꯗ ꯍꯪꯉꯁꯤ ꯑꯗꯨꯒ ꯆꯠꯂꯁꯤꯅ ꯍꯥꯏꯅꯔꯦ ꯑꯗꯨ ꯒꯤ ꯑꯅꯛꯄꯁꯤꯗ ꯅꯨꯄꯤ ꯑꯃ ꯂꯩꯔꯝꯃꯦꯕ ꯅꯅ ꯄꯤꯤꯁꯗ ꯑꯩꯈꯣꯏꯅ ꯑꯩꯈꯣꯏꯅ ꯆꯠꯄꯁꯤꯗ ꯂꯩꯔꯝꯕꯁꯤꯗ ꯍꯪꯉꯦ ꯏꯅꯦ ꯑ ꯑꯟꯗ꯭ꯔꯣ ꯄꯥꯔꯛꯁꯦ ꯀꯥꯏꯗꯅꯣꯩꯅ ꯑꯗꯨꯒ ꯑꯩꯈꯣꯏꯅ ꯍꯪꯉꯤꯗ ꯖꯒꯥꯗꯨꯅ ꯑꯟꯗ꯭ꯔꯣ ꯄꯥꯔꯀꯤ ꯒꯦꯠꯇꯨꯗ ꯈꯥꯝꯃꯒ ꯍꯪꯕ ꯑꯣꯏ ꯂꯩꯔꯝꯃꯕ
ꯑꯣ
ꯅꯦ ꯏꯕꯨꯡꯉꯣ ꯑꯣꯏꯅ ꯇꯥꯔꯛꯑꯦꯕ ꯍꯗꯤ ꯑꯗꯨꯒ ꯑꯩꯈꯣꯏꯁꯤꯦ ꯌꯦꯡꯉꯀꯥꯟꯗ ꯑꯩꯈꯣꯏꯅ ꯆꯠꯂꯤꯕ ꯃꯐꯝꯗꯨ ꯌꯧꯔꯒ ꯃꯐꯝꯗꯨꯗ ꯑꯣꯏꯅ ꯍꯪꯉꯒ ꯂꯩꯔꯝꯃꯕ ꯑꯗꯨꯒꯤ ꯑꯩꯈꯣꯏꯁꯦ ꯅꯣꯛꯄꯗ ꯅꯣꯛꯄꯗ ꯍꯧꯖꯤꯛꯀꯤꯗꯣ ꯃꯤ ꯎꯁꯤꯠꯇꯕ ꯃꯥꯜꯂꯝꯃꯅꯤ ꯍꯥꯏꯗꯤ ꯗꯤꯜ ꯂꯦꯟꯕ ꯃꯥꯜꯂꯝꯃꯅꯤꯅ ꯑꯩꯈꯣꯏꯁꯤꯡꯗ ꯍꯥꯏ
ꯎꯝ
ꯑꯗꯣ ꯀꯩꯀꯩ ꯑꯣꯏꯔꯁꯨ ꯑꯩꯈꯣꯏꯁꯦ ꯅꯣꯛꯇꯅ ꯇꯧꯔꯒ ꯆꯠꯂꯦ ꯑꯗꯨꯒ ꯒꯥꯔꯤꯁꯦ ꯈꯥꯝꯃꯦ ꯄꯥꯛ ꯇꯧꯁꯜꯂꯦ ꯄꯥꯛꯔ ꯇꯧꯔ ꯃꯇꯨꯡꯗ ꯑꯩꯈꯣꯏꯅ ꯄꯣꯔꯛꯄ ꯑꯩꯈꯣꯏꯁꯦ ꯆꯥꯛ ꯌꯦꯟꯁꯥꯡꯁꯤꯡꯁꯦ ꯂꯣꯏꯅ ꯊꯣꯡꯉꯒ ꯄꯨꯔꯦꯕ ꯀꯤꯐꯤꯜꯗ ꯇꯧꯔꯒ ꯑꯗꯣ ꯃꯥꯏ ꯃꯥꯏꯒꯤ ꯑꯉꯝꯕ ꯆꯥꯡꯁꯤꯡꯗꯣ ꯎꯅꯔꯒ ꯒꯥꯔꯤꯁꯦ ꯄꯥꯔꯛ ꯇꯧꯔꯝꯃꯒ ꯆꯠꯂꯦ ꯑꯗꯣ ꯃꯣꯏ ꯍ ꯇꯤꯀꯦꯠ ꯃꯥ ꯃꯖꯦ ꯑ ꯑꯩ ꯀꯥꯎꯊꯣꯛꯈ꯭ꯔꯦ ꯌꯥꯝ ꯌꯥꯝ ꯤ ꯑꯣꯏꯒ ꯌꯥꯝ ꯌꯥꯝꯕꯗꯤ ꯑꯣꯏꯗꯦ ꯑꯗꯨꯃꯥꯏꯅ ꯇꯧꯔꯒ ꯀꯛꯒ ꯆꯪꯉꯦ ꯑꯗꯨꯒꯗꯤ ꯑꯁ ꯃꯤ ꯃꯌꯥꯝꯖꯦ ꯀꯩꯅꯣꯅꯦ ꯑꯩꯈꯣꯏꯗꯤ ꯏꯪꯅ ꯆꯤꯛꯅ ꯄꯤꯛꯅꯤꯛ ꯆꯠꯇꯣꯔꯤꯕꯅꯤ ꯀꯥꯏ ꯍꯥꯏꯅꯤ ꯌꯨꯝꯗꯒꯤꯗꯤ ꯇꯧꯔ ꯆꯠꯂꯦ ꯑꯗꯨꯒ ꯃꯐꯝꯗꯨꯗꯗꯤ ꯄꯨꯔꯥ ꯂꯣꯏꯔꯦ ꯀꯟꯁꯔꯠ ꯑꯃ ꯇꯧꯕꯗꯒꯤꯕꯨ ꯍꯦꯂ ꯃꯥꯏ ꯃꯥꯏꯒꯤ ꯃꯨ ꯎꯆꯦꯛ ꯁꯥꯏꯠ ꯁꯥꯏꯠ ꯁꯥꯏꯠ ꯃꯔꯤ ꯁꯥꯏꯠ ꯃꯔꯤꯁꯤꯡꯁꯦ ꯍꯗꯕ ꯃ ꯃꯈꯣ ꯍꯧꯗꯕ ꯑꯝꯇ ꯂꯩꯇꯦ ꯃꯈꯣꯟ ꯂꯣꯏꯅ ꯂꯥꯡꯉꯦ
ꯑ
ꯑꯗꯨꯒ ꯑꯩꯈꯣꯏꯒꯤ ꯃ꯭ꯌꯨꯖꯤꯛ ꯄꯨꯔꯤꯗꯨꯅꯅꯦ ꯑꯄꯤꯛꯄ ꯑꯃ ꯈꯤꯇꯪ ꯑꯣꯏꯔ ꯂꯩꯔꯝꯃꯦ ꯑꯩꯈꯣꯏꯁꯦ ꯑꯩꯈꯣꯏꯒꯤꯗꯣ ꯄꯨꯊꯣꯛꯄ ꯏꯀꯥꯏꯖꯔꯦꯕꯀꯣ ꯃꯤꯃ ꯌꯥꯒꯤꯗꯤ ꯑꯆꯧꯕ ꯃꯌꯥꯝ ꯄꯨꯕꯅꯤꯅ ꯑꯗꯣ ꯑꯗꯨ ꯆꯠꯄꯒꯤꯗꯣ ꯑꯩ ꯅꯪ ꯍꯧꯔꯝꯁꯤꯔꯅꯗꯤ ꯇꯧꯅꯤ ꯅꯪꯗꯣ ꯁꯪꯉꯣꯏ ꯆꯠꯊꯣꯛꯀꯅꯤꯅ ꯄꯥꯎ ꯇꯥꯕ ꯑꯗꯨꯒꯤ ꯍꯥꯏꯔꯝꯗ꯭ꯔꯕꯅꯦ
ꯑꯣ ꯑꯩꯗ ꯁꯣꯏ ꯈꯟꯗ ꯃꯄ ꯈꯔ ꯨꯞ ꯆꯤꯟꯕ ꯊꯕꯛꯁꯦ ꯑꯗꯨꯒꯤꯅꯤ ꯀꯣꯏꯕꯨ ꯆꯠꯄꯒ ꯑꯝꯇ ꯆꯠꯈꯤꯗ ꯀꯨꯏꯗꯗ
ꯁꯕꯛꯁꯤꯅꯣꯅꯦ
ꯆꯤꯟ ꯍꯧꯖꯤꯛ ꯏꯁꯩꯁꯦ ꯁ꯭ꯀꯨꯜ ꯑꯃ ꯁꯨꯝ ꯄꯨꯁꯜꯂꯦ ꯇꯦꯛꯇꯦ ꯑꯗꯨꯒꯤ ꯁ꯭ꯀꯨꯜꯁꯨ ꯑꯗꯨꯝ ꯑꯉꯥꯡ ꯑꯉꯥꯡꯒꯤ ꯂꯥꯏꯔꯤꯛ ꯐꯖꯅ ꯇꯥꯛꯇꯕꯁꯨ ꯌꯥꯗꯦꯗꯣ ꯑꯗꯨꯅ ꯑꯉꯥꯡꯒꯤ ꯀꯩꯀꯥꯒꯤ ꯍꯣꯠꯅ ꯐꯗꯕ ꯑ ꯏꯁꯥꯒꯤꯕꯨ ꯀꯩꯝꯇ ꯈꯥꯏꯗꯣꯛꯄ ꯁꯪꯗ꯭ꯔꯦꯗ
ꯑꯗꯨꯒꯅꯦ ꯑꯗꯣ ꯍꯟꯗꯛ ꯍꯟꯗꯛ ꯇꯤ ꯍꯟꯗꯛꯁꯨ ꯑꯃꯨꯛ ꯆꯠꯁꯦꯅ ꯇꯧꯔꯤ ꯑꯇꯣꯞꯄ ꯃꯐꯝ ꯑꯃꯗ ꯍꯟꯗꯛꯇꯤ ꯌꯥꯎꯁꯤꯗꯅ
ꯌꯥꯎꯖꯤ ꯌꯥꯎꯖꯤ ꯄꯩꯁꯥꯗꯤ ꯀꯌꯥꯃꯨꯛ ꯀꯟꯇ꯭ꯔꯤꯕ꯭ꯌꯨꯁꯟ ꯇꯧꯁꯤ ꯍꯥꯏꯅꯣ ꯑꯗꯨꯒ ꯀꯩ ꯂꯝꯗ ꯆꯠꯁꯤꯒꯦ ꯍꯥꯏꯐꯦꯠꯇꯪ ꯅ ꯈꯔ ꯂꯝꯃꯤꯠ ꯇꯨꯃꯤꯠ ꯈꯪꯕꯗꯣ ꯑꯣꯏꯔꯦ ꯑꯗꯨꯅ ꯂꯝꯗ ꯍꯥꯏꯐꯦꯠ ꯍꯥꯏꯔꯛꯑꯣꯅꯦ ꯈꯟꯅꯔꯁꯤ
ꯂꯝꯗꯣ ꯑꯩꯅ ꯆꯤꯡꯒꯨꯝꯕ ꯍꯥꯏꯗꯤ ꯆꯤꯡ ꯍꯥꯏꯗꯤ ꯆꯤꯡ ꯃꯆꯥꯒꯨꯝꯕ ꯂꯩꯗꯅ ꯍꯥꯏꯗꯤ ꯄꯤꯛꯅꯤꯛꯀꯨꯝꯕ ꯇꯧꯕ ꯌꯥꯝ ꯅꯨꯡꯉꯥꯏꯕ ꯃꯐꯝ ꯊꯦꯟ ꯑꯃ ꯂꯩꯗꯅ ꯔꯤꯖꯣꯔꯠꯁꯨ ꯌꯥꯏ ꯍꯧꯖꯤꯛ ꯀꯥꯟꯙꯤ ꯔꯤꯖꯣꯔꯠꯁꯨ ꯌꯥꯝ ꯂꯩꯕꯅꯤꯅ ꯑꯗꯨꯒꯨꯝꯕ ꯑꯝꯇ ꯆꯠꯂꯒ ꯑ ꯅꯨꯡꯁꯥ ꯌꯥꯝ ꯁꯥꯕ ꯅꯨꯃꯤꯠ ꯅꯠꯇꯕꯤꯗ ꯈꯔ ꯏꯪ ꯈꯔ ꯏꯪ ꯏꯪ ꯂꯥꯎꯕ ꯅꯨꯃꯤꯠ ꯑꯃ ꯁꯨꯝ ꯌꯦꯡꯉꯒꯀꯣ ꯆꯠꯁꯤ ꯄꯦ ꯑꯗꯣ ꯑꯩꯈꯣꯏ ꯃꯌꯥꯝ ꯆꯠꯀꯗꯕꯖꯤꯡꯗꯣ ꯈꯟꯅꯔꯒ ꯀꯌꯥ ꯀꯌꯥ ꯀꯟꯇ꯭ꯔꯤꯕ꯭ꯌꯨꯁꯟ ꯇꯧꯁꯤꯒꯦ ꯅꯠꯇ꯭ꯔꯒ ꯃꯤ ꯑꯃꯅ ꯄꯨꯟꯅ ꯇꯧꯗꯣꯔꯤꯕ꯭ꯔꯥ ꯍꯥꯏꯕꯗꯨꯗꯤ ꯈꯟꯅꯔ ꯊꯣꯛꯀꯗꯕ ꯄꯣꯠꯅꯤꯗꯅ
ꯃꯥꯅꯤ ꯃꯥꯅꯤ ꯈꯟꯅꯔꯒꯊꯣꯛꯑꯅꯤ
ꯑꯗꯣ ꯑꯗꯨꯃꯥꯏꯅ ꯇꯧꯁꯦ ꯑꯗꯣ ꯉꯍꯥꯟ ꯆꯠꯄꯒꯤ ꯋꯥꯔꯤꯗꯣ ꯑꯩ ꯂꯣꯏꯗ꯭ꯔꯤ ꯑꯗꯨꯃꯥꯏꯅ ꯆꯠꯂꯦ ꯑꯗꯨꯃꯥꯏꯅ ꯆꯠꯄꯁꯤꯗꯅꯦ ꯑꯁ ꯃꯤꯖꯤꯡꯁꯦ ꯑ ꯃꯤ ꯃꯌꯥꯝ ꯌꯥꯝ ꯂꯥꯛꯑꯦ ꯑꯗꯨꯒ ꯃꯣꯏ ꯑꯩꯈꯣꯏꯗꯤ ꯌꯨꯝꯗꯒꯤ ꯑꯣꯏꯅ ꯊꯣꯡꯉ ꯄꯨꯨꯏꯗꯅ ꯆꯥꯛ ꯌꯦꯟꯁꯥꯡꯁꯦ ꯃꯣꯏꯒꯤꯗꯤ ꯃꯥ- ꯃꯐꯝꯗꯨꯗ ꯑꯣꯏꯅ ꯕꯥꯝꯕꯣꯟꯒꯁꯦ ꯄꯨꯔ ꯂꯥꯛꯑꯒ ꯕꯥꯝꯕꯣꯟꯅ ꯊꯣꯡꯉꯒ ꯃꯣꯏꯅ ꯐꯖꯅ ꯏꯟꯖꯣꯏ ꯇꯧꯔꯒ ꯂꯩꯕꯤ
ꯑ
ꯑꯗꯨꯃꯥꯏꯅ ꯌꯥꯝ ꯇꯩꯕ ꯇꯧꯋꯦ ꯑꯗꯨꯒ ꯄꯥꯈꯪ ꯂꯩꯁꯥꯕꯤꯁꯤꯡꯁꯨ ꯌꯥꯝꯅ ꯂꯥꯛꯑꯦ ꯃꯣꯏꯁꯨ ꯄꯤꯛꯅꯤꯛ ꯗꯦꯠꯀ ꯂꯥꯛꯑꯦ ꯃꯣꯏ ꯄꯤꯔ ꯄꯦ ꯃꯁꯛ ꯐꯖ ꯐꯖꯕ ꯅꯨꯄꯤꯒꯁꯦ ꯌꯥꯝ ꯂꯥꯛꯑꯦ ꯃꯁꯛ ꯐꯖꯕ ꯅꯨꯄꯤ ꯂꯥꯛ ꯗꯨꯝꯗꯤ ꯉꯥꯎꯋꯦ ꯍꯥꯏꯗꯤ ꯃꯣꯏꯒꯤ ꯀꯝꯄ꯭ꯂꯦꯛꯁꯟ ꯉꯧꯔꯣꯛꯀ ꯉꯧꯔꯗꯅꯀꯣ ꯁꯦꯠꯊꯣꯛ ꯆꯥꯊꯣꯔꯛꯄꯁꯤ ꯌꯥꯝ ꯐꯖꯩꯕ
ꯍꯣꯏꯅꯦ
ꯑꯗꯨꯒꯅꯦ ꯑꯗꯨꯒ ꯍꯧꯖꯤꯛꯀꯤ ꯃꯐꯝꯗꯣ ꯑꯗꯨꯁꯨꯅꯦ ꯅꯥꯄꯤꯒꯁꯦ ꯒ꯭ꯔꯤꯟ ꯑꯁꯪꯕ ꯉꯥꯛꯇ ꯑꯣꯏꯔꯒ ꯌꯥꯝ ꯐꯖꯩ ꯕꯣꯏ ꯒꯤ ꯄꯤꯛꯅꯤꯛ ꯆꯠ ꯑꯗ ꯆꯞ ꯆꯥꯕ ꯃꯐꯝꯗꯣ ꯑꯣꯏꯌꯦꯕ
ꯎꯝ
ꯃꯤ ꯈꯔ ꯑꯃꯗꯤ ꯏꯁꯩꯒꯁꯦ ꯊꯥꯔꯒ ꯗꯥꯟꯁ ꯇꯧꯋꯦ ꯑꯗꯨ ꯈꯔ ꯑꯝ ꯑꯃꯅ ꯊꯕꯟ ꯆꯣꯡꯉꯦ ꯈꯔ ꯑꯃꯅ ꯄꯨꯟꯖꯜꯂꯒ ꯆꯥꯕꯤ ꯊꯛ ꯄꯤ ꯇꯧꯋꯤ
ꯑꯣ
ꯑꯗꯣ ꯑ ꯑꯩꯅ ꯈꯟꯕꯗ ꯑꯗꯨꯁꯦ ꯊꯦꯡꯗꯔꯛꯄꯒꯤꯅꯦꯕ ꯄꯨꯡ ꯀꯩꯅꯣꯃꯨꯛ ꯇꯥꯔꯦꯕ ꯄꯨꯡ ꯑꯃꯃꯨꯛ ꯇꯥꯔꯦꯕ ꯑꯗꯨꯒꯤ ꯃꯇꯝꯗꯣ
ꯎꯝ
ꯑꯗꯣ ꯉꯟꯇꯥꯅ ꯄꯨꯡ ꯎꯝ ꯅꯤꯄꯥꯟ ꯃꯥꯄꯜ ꯑꯗꯨꯋꯥꯏꯗꯒ ꯆꯠꯂꯗꯤ ꯑꯗꯨꯃꯥꯏꯅ ꯗꯤ ꯂꯥꯡꯉꯣꯏꯕ ꯃꯤ ꯌꯥꯝ ꯂꯥꯡꯕꯗꯨꯗꯤ ꯑꯣꯏꯔꯣꯏꯕ ꯑꯗꯨꯒꯨꯝꯕ ꯇꯥꯏꯃꯤꯡꯗ ꯆꯠꯁꯤꯅꯦ ꯍꯟꯗꯛꯇꯤ ꯑꯩꯈꯣꯏ ꯆꯠꯄꯒꯤ ꯊꯧꯔꯥꯡ ꯇꯧꯔꯗꯤ ꯈꯔ ꯁꯥꯒꯠꯂꯛꯇ꯭ꯔꯤꯉꯩꯗꯀꯣ ꯑꯁ ꯑꯗꯣ ꯑꯩꯈꯣꯏꯒꯤ ꯅꯍꯥꯟ ꯑꯩꯈꯣꯏ ꯌꯨꯝꯗꯩ ꯁꯦꯝꯃꯒ ꯆꯥꯅꯕ ꯄꯨꯕꯗꯣ ꯑꯩꯅ ꯑꯩꯅ ꯑꯣꯛꯁꯥ ꯊꯣꯡꯉꯦ
ꯑꯁ ꯍꯧꯔꯅꯤ
ꯑꯩꯈꯣꯏꯒꯤ ꯆꯟꯆꯟꯅ ꯌꯦꯟ ꯊꯣꯡꯉꯦ ꯌꯦꯟ ꯃꯐꯩꯗꯣ ꯉꯧꯗꯔꯛꯄꯅꯤ ꯀꯩꯅꯣ ꯃꯥꯅ ꯑꯗꯒꯤꯗꯤ ꯏꯁꯄ꯭ꯔꯥꯏ ꯈꯔ ꯂꯩꯔꯦ
ꯎꯝ
ꯍꯩ ꯔꯥꯁꯤꯡ ꯂꯩꯔꯒ ꯎꯝ ꯃꯌꯥꯝꯗꯨ ꯇꯧꯔꯒ ꯆꯥꯔꯦ ꯇꯧꯒ꯭ꯔꯦ ꯀꯌꯥꯗꯤ ꯅꯨꯡꯉꯥꯏꯒ꯭ꯔꯦ
ꯑꯗꯣ ꯑꯩꯒꯤ ꯑꯣꯏꯕ ꯃꯣꯠꯇꯗꯤ ꯄꯤꯛꯅꯤꯛ ꯆꯠꯄꯁꯦꯀꯣ ꯍꯥꯏꯗꯤ ꯆꯥꯛꯁꯤꯅ ꯌꯨꯝꯗꯩ ꯊꯣꯡꯉꯒ ꯄꯨꯔ ꯆꯠꯂꯦꯗꯅꯀꯣ ꯑꯗꯨꯒ ꯂꯝ ꯖꯒꯥꯗ ꯍꯦꯛ ꯌꯧꯕ ꯒ ꯍꯥꯏꯇꯥꯔꯦ ꯁꯤꯗꯒꯤ ꯏꯟꯁꯥꯡ ꯊꯣꯡꯕꯕꯨꯗꯤ ꯂꯝ ꯖꯒꯥꯗꯨꯗ ꯌꯧꯔꯒ ꯑ ꯊꯣꯡ ꯊꯥꯛꯑꯒ ꯍꯥꯏꯇꯥꯔꯦ ꯍꯥꯏꯗꯤ ꯃꯐꯝꯗꯨꯒꯤ ꯐꯖꯕꯒꯤ ꯃꯍꯥꯎꯗꯨ ꯂꯧꯕ ꯑꯣꯏꯅ ꯃꯐꯝꯗꯨꯗ ꯑꯗꯨꯝ ꯊꯣꯡ ꯊꯥꯛꯑꯒ ꯃꯌꯥꯝ ꯍꯔꯥꯎ ꯍꯔꯥꯎ ꯂꯥꯡꯉꯒ ꯑꯗꯨꯝ ꯏꯟꯖꯣꯏ ꯇꯧꯕꯗ ꯌꯥꯝ ꯄꯥꯝꯃꯦꯕ ꯍꯥꯏꯗꯤ ꯌꯨꯝꯗꯒꯤ ꯊꯣꯡꯉ ꯄꯨꯗꯨꯗ ꯆꯠꯂꯒ ꯃꯐꯝꯗꯨ ꯖꯒꯥꯗ ꯌꯧꯕꯒ ꯙꯣꯛ ꯂꯧ ꯊꯤꯗꯣꯛ ꯊꯤꯗꯣꯛꯑꯒ ꯆꯥꯛꯇꯣ ꯑꯗꯨꯝ ꯆꯥꯔꯒ ꯑꯗꯨꯝ ꯍꯜꯂꯛꯑꯒ ꯉꯥꯏꯍꯥꯛ ꯄꯣꯊꯥꯔ ꯂꯩꯕꯗꯣ ꯑꯗꯨꯏ ꯀꯩꯅꯣꯗꯣ ꯁꯨꯝ ꯑꯩꯒꯤ ꯑꯣꯏꯕ ꯃꯣꯠꯇꯗꯤ ꯍꯥꯏ ꯍꯥꯏꯐꯦꯠ ꯇꯂꯦ ꯑꯗꯨ ꯀꯌꯥ ꯅꯨꯡꯉꯥꯏꯗꯧꯕ ꯈꯨꯗ ꯐ
ꯑꯗꯨꯗꯣ ꯌꯥꯏ ꯍꯟꯗꯛꯇꯤ ꯑꯗꯨꯃꯥꯏꯅ ꯑꯣꯏꯅ ꯆꯥꯛ ꯑꯗꯨꯅ ꯌꯨꯝꯗꯒꯤ ꯊꯣꯡꯗꯣꯕ ꯑꯗꯨꯒ
ꯐꯖ
ꯑꯩꯈꯣꯏ ꯕ꯭ꯔꯅꯔꯒꯨꯝꯕ ꯇꯧꯔꯒ ꯏꯟꯖꯥꯡ ꯊꯣꯡꯅꯕ ꯑꯥꯗ ꯑꯣꯏꯅ ꯊꯣꯡꯕ ꯑꯗꯨ ꯑꯗꯨꯨꯁꯨ ꯅꯨꯡꯉꯥꯏꯕ ꯃꯈꯜ ꯑꯃꯅꯤ
ꯍꯣꯏ
ꯍꯟꯗꯛꯇꯤ ꯑꯗꯨꯃꯥꯏꯅ ꯑꯣꯏꯅ ꯍꯦꯛꯇ ꯇꯧꯔꯁꯤ
ꯍꯣꯏ ꯇꯣꯡꯉꯁꯦ ꯑꯗꯨꯃꯥꯏꯅ ꯍꯥꯏꯗꯤ ꯌꯥꯝ ꯆꯠꯅꯤꯡ ꯆꯠ ꯇꯥꯔꯒꯗꯤ ꯈꯔ ꯅꯨꯡꯉꯥꯏꯅ ꯆꯠꯄꯅ ꯐꯩꯕ ꯃꯄꯨꯡ ꯐꯥꯅ ꯆꯠꯁ ꯑꯣ ꯅꯣꯏ ꯅꯍꯥꯟ ꯆꯠꯄꯔꯁꯨ ꯃꯤ ꯑꯌꯥꯝꯕꯅ ꯑꯗꯨꯝ ꯃꯐꯝꯗꯨꯗ ꯊꯣꯡ ꯊꯥꯛ ꯂꯣꯏ ꯇꯧꯅꯔꯝꯒꯅꯤꯅ ꯈꯜꯂꯦꯕ
ꯇꯧꯅꯩꯅꯦ ꯑꯗꯨꯕꯨꯗꯤ ꯃꯤꯁꯤꯡꯅ ꯑꯌꯥꯝꯕꯗꯤ ꯂꯣꯏꯅ ꯃꯐꯝꯗꯨꯗ ꯑꯩꯈꯣꯏ ꯈꯛꯇꯕꯨ ꯑꯣꯏꯔꯝꯒꯅꯤ ꯑꯩꯈꯣꯏꯅ ꯊꯣꯡꯉ ꯄꯨꯣꯔꯛꯏ
ꯎꯝ ꯑ ꯇꯈꯣꯏꯁꯨ ꯑꯟꯗ꯭ꯔꯣꯗ ꯆꯠꯂꯨꯔꯦ ꯑꯣꯖꯥꯁꯤꯡꯒ ꯑꯩꯈꯣꯏꯒꯤ ꯑꯦꯛꯖꯥꯝ ꯂꯣꯏꯕꯒꯤ ꯄꯤꯛꯅꯤꯛ ꯃꯆꯥ ꯑꯃ ꯁꯤꯟ ꯇꯧꯁꯦꯅ ꯑꯣꯖꯥꯁꯤꯡꯒ ꯄꯨꯂꯞ ꯄꯨꯜꯂꯒ ꯇꯁ ꯀꯌꯥꯗ ꯃꯅꯨꯡꯉꯥꯏꯦ ꯑꯩꯈꯣꯏꯗꯤ ꯑꯣꯖꯥꯗꯨꯁꯨ ꯁꯥ ꯉꯥ ꯆꯥꯕ ꯀꯥꯡꯒꯨ ꯑꯃ ꯃꯣꯏ ꯆꯥꯗꯕ ꯀꯥꯡꯕꯨꯨ ꯑꯃ ꯑꯗꯨꯥꯏꯅ ꯑꯅꯤ ꯊꯣꯛꯄꯅꯤ ꯈꯤꯇꯪ ꯅꯨꯡꯉꯥꯏꯕꯗꯨꯗꯤ ꯈꯔꯗꯤ ꯋꯥꯠꯂꯦ ꯍꯥꯏꯕꯗꯤ ꯆꯤꯟꯖꯥꯛ ꯇꯣꯉꯥꯟ ꯇꯣꯉꯥꯟꯕꯅꯤꯅ ꯆꯤꯟꯖꯥꯛ ꯄꯨꯂꯞ ꯨꯝ ꯇꯥꯔꯒꯗꯤ ꯑꯃꯨꯛ ꯉꯥꯡꯕ ꯈꯣꯠꯄ ꯂꯣꯏꯅꯃꯛ ꯅꯨꯡꯉꯥꯏꯒꯅꯀꯣ ꯊꯕꯛ ꯑꯃ ꯇꯧꯕ ꯑꯣꯏꯇꯥꯥꯔꯒꯁꯨ ꯑꯃꯅ ꯄꯥꯝꯕ ꯑꯃꯅ ꯄꯥꯝꯗꯕꯁꯦ ꯈꯤꯇꯪ ꯃꯄꯨꯡ ꯐꯥꯕ ꯈꯤꯇꯪ ꯋꯥꯠꯂꯦꯕ ꯑꯩꯈꯣꯏꯒꯤꯗꯤ ꯆꯤꯟꯖꯥꯛꯁꯨ ꯂꯣꯏ ꯆꯞ ꯃꯥꯟꯅꯕꯅꯤꯅ ꯏꯅꯅꯨꯡꯥꯏ ꯇꯨꯕ ꯃꯥꯂꯦ
ꯍꯣꯏ ꯑꯩꯈꯣꯏꯒꯤꯗꯤ ꯅꯍꯥꯟꯗꯣ ꯑꯣꯛ ꯑꯣꯛ ꯆꯥꯗꯕꯁꯨ ꯌꯥꯎꯗꯦ ꯌꯦꯟ ꯆꯥꯗꯕꯁꯨ ꯌꯥꯎꯗꯦ ꯂꯣꯏꯅ ꯆꯥꯏ ꯑꯗꯨꯅ ꯑꯦ ꯃꯥ ꯆꯥꯏ ꯆꯥꯗꯦ ꯍꯥꯏꯕꯒꯤ ꯑꯗꯨꯗꯤ ꯂꯩꯇ꯭ꯔꯦ ꯄꯨꯟꯅ ꯍꯦꯛꯇ ꯀꯣꯊꯔꯁꯤ ꯆꯔ
ꯑꯗꯨꯒ ꯉꯥꯏꯍꯥꯛꯇ ꯑꯩꯈꯣꯏ ꯑꯗꯨꯒ ꯑꯩꯈꯣꯏ ꯉꯥꯏꯍꯥꯛ ꯂꯥꯡ ꯉ ꯊꯅ ꯁꯠꯗꯣ
ꯑꯥ
ꯑ ꯑꯗꯨꯁꯨ ꯌꯥꯝ ꯑꯗꯨꯒꯤ ꯃꯐꯝ ꯖꯒꯥꯁꯨ ꯌꯥꯝ ꯐꯖꯕꯅꯦꯕ
ꯐꯖꯑꯦ ꯑꯗꯣ ꯍꯗ ꯀꯗꯤ ꯑꯗꯨꯒꯤ ꯖꯒꯥꯗꯨꯣ ꯅꯠꯇꯕꯤꯗ ꯆꯤꯡꯗꯨ ꯆꯠꯅꯤꯡꯉꯤꯅꯦ ꯑꯩꯗꯤ
ꯍꯣꯏ ꯆꯤꯡ ꯑꯣꯏ ꯊꯛꯑꯒꯁꯨ ꯑꯗꯨꯝ ꯏꯁꯤꯡ ꯂꯩꯕ ꯖꯒꯥ ꯁꯤꯒꯨꯝꯕꯗ ꯆꯠꯄꯅ ꯐꯩ ꯄꯤꯛꯅꯤꯛ ꯀꯨꯝꯕꯁ
ꯍꯣꯏ ꯑꯗꯣ ꯅꯪꯒꯤ ꯋꯥꯈꯜꯗ ꯑꯩꯈꯣꯏ ꯁ꯭ꯋꯥꯏ ꯑꯅꯛꯄꯗ ꯏꯁꯤꯡꯗ ꯂꯩꯕ ꯆꯠꯄ ꯅꯨꯡꯉꯥꯏꯒꯗꯕ ꯃꯐꯝꯒ ꯈꯪꯕ꯭ꯔꯣ
ꯑꯩꯈꯣꯏ ꯁ꯭ꯋꯥꯏꯗꯗꯤ ꯀꯌꯥ ꯊꯥꯖꯗꯦ ꯂꯩꯔꯝꯒꯣꯅꯤ ꯍꯥꯏꯕ ꯑꯌꯥꯝꯕ ꯆꯤꯡꯌꯥ ꯅꯛꯄꯁꯨ ꯑꯣꯏꯗꯕꯅꯤꯅꯀꯣ
ꯎꯝ
ꯄꯨꯝꯅ ꯀꯌꯥ ꯊꯥꯖꯗꯦ
ꯑꯗꯣ ꯑꯩꯈꯣꯏ ꯁ꯭ꯋꯥꯏ ꯅꯠꯇꯕ ꯑꯔꯥꯞꯄꯗꯗꯤ ꯈꯪꯕ ꯂꯩꯕ꯭ꯔꯣ ꯏꯁꯤꯡꯒ ꯈꯔ ꯆꯦꯟꯊꯕꯁꯦ ꯁꯤꯅꯗꯤ ꯈꯣꯡꯕꯔꯦ ꯁꯣꯠꯍꯟꯗꯅ ꯁꯥꯕ ꯃꯇꯝꯅꯤꯅ
ꯑꯁ ꯑꯗꯨꯒꯤꯕꯨꯗꯤ ꯑꯗꯨꯝ ꯂꯣꯛꯇꯥꯛꯀꯤꯗꯣ ꯑꯗꯨꯗꯤ ꯈ꯭ꯋꯥꯏ ꯕꯦꯁꯅꯤ ꯑꯗꯨꯝ
ꯂꯣꯛꯇꯥꯛꯀꯤꯗꯨꯗꯤ ꯈꯔ ꯂꯥꯞꯃꯟꯗ꯭ꯔ ꯅꯨꯡꯉꯥꯏꯒꯗ꯭ꯔꯣꯗꯨꯕꯣ
ꯑꯗꯨꯅꯤꯅ ꯍꯧꯖꯤꯛꯀꯥꯟꯗꯤ ꯑꯗꯨꯝ ꯉꯥꯛꯇꯅꯦ ꯆꯠꯅꯤꯡꯉꯤꯁꯦ ꯃꯄꯨꯡ ꯐꯥꯕ ꯑꯦꯟꯖꯣꯏꯃꯦꯟ ꯂꯣꯏ ꯐꯪꯉꯤꯅꯤ ꯍꯥꯏꯗꯤ ꯍꯥꯏꯗꯤ ꯑꯌꯨꯛ ꯉꯟꯇꯥꯒꯤ ꯁꯟꯁꯦꯠ ꯚ꯭ꯌꯨ ꯑꯗꯒꯤ ꯅꯨꯃꯤꯗꯥꯡ ꯇꯥꯔꯥꯝꯗꯥꯏꯒꯤ ꯁꯣꯔꯤ ꯁꯟꯔꯥꯏꯁ ꯁꯟꯁꯦꯠ ꯚ꯭ꯌꯨ ꯂꯣꯏꯅꯃꯛ ꯌꯦꯡꯐꯝꯪꯗꯣꯏꯅꯤ ꯑꯗꯒꯤ ꯂꯣꯛꯇꯥꯛ ꯄꯥꯠ ꯃꯌꯥꯏꯗꯅꯤ ꯔꯤꯁꯣꯔꯠ ꯑꯣꯏꯅ ꯑ ꯈꯪꯗꯦ ꯑꯩꯒꯤ ꯑꯣꯏꯅꯗꯤ ꯑꯗꯨꯒꯤꯗꯨꯗ ꯅꯨꯡꯉꯥꯏꯒꯗ꯭ꯔꯅ ꯈꯜꯂꯤ ꯑꯗꯨꯝ ꯆꯤꯡꯁꯨ ꯅꯨꯡꯉꯥꯏꯒꯅꯤ ꯇꯧꯕꯇꯕꯨ ꯍꯧꯖꯤꯛ ꯆꯤꯡꯗꯗꯤ ꯑꯃꯨꯛ ꯍꯥꯏꯗꯤ ꯏꯁꯤꯡ ꯈꯣꯡ ꯂꯩꯕ ꯇꯕ ꯑ ꯁꯨꯝ ꯇꯨꯔꯦꯟꯒ ꯄꯨꯟꯕ ꯂꯩꯕ ꯂꯩꯇꯕ ꯃꯌꯥꯝ ꯂꯩꯗꯅꯀꯣ ꯑꯈꯣꯏꯅ ꯆꯤꯡ ꯅꯦꯅ ꯆꯠꯂꯨꯔꯅꯤ ꯏꯁꯤꯡ ꯐꯪꯗꯕ ꯖꯒꯥ ꯑꯣꯏꯔꯝ ꯇꯥꯔꯒꯗꯤ ꯍꯦꯟꯅ ꯋꯥꯏꯗꯅ
ꯎꯝ ꯗꯨꯁꯨ ꯁꯨꯝꯃꯤꯅꯦ ꯑꯗꯣ ꯍꯟꯗꯛ ꯆꯠꯄꯖꯤꯗꯤ ꯅꯪꯒꯤ ꯃꯣꯠꯇ ꯀꯗꯥꯏꯗ ꯑꯣꯏꯅ ꯆꯠꯁꯤꯒꯦ ꯅꯪꯅ ꯆꯠꯆꯅꯤꯡꯕ ꯍꯥꯏꯗꯤ ꯅꯪꯅ ꯄꯥꯝꯖꯕ ꯁꯤꯗ ꯆꯠꯂꯗꯤ ꯍꯟꯗꯛꯁꯦ ꯅꯨꯡꯉꯥꯏꯅꯤ ꯀꯥꯏ ꯈꯟꯖꯕ
ꯑꯩ ꯊꯕꯛ ꯆꯠꯀꯥꯟꯗ ꯂꯣꯛꯇꯥꯛꯇ ꯌꯥꯝ ꯆꯠꯅꯤꯡꯉꯦ ꯃꫭꯏ ꯂꯣꯛꯇꯥꯛꯇꯦ ꯌꯥꯝ ꯁꯥꯒꯠꯂꯛꯄꯅꯤꯅ ꯍꯥꯏꯇꯥꯔꯦ ꯍꯤ ꯉꯥꯛꯇ ꯇꯣꯡꯉꯒ ꯑꯗꯨꯝ ꯊꯥꯎꯅꯤꯡꯕ ꯑꯗꯒꯤ ꯈꯪꯗꯦ ꯌꯥꯝ ꯅꯨꯡꯉꯥꯏꯗꯧ ꯃꯥꯜꯂꯦ ꯑꯗꯨꯒꯤ ꯑ ꯁꯣꯝ ꯉꯥꯛꯇ ꯑꯣꯏꯅ ꯑꯗꯨꯝ ꯆꯠꯅꯤꯡꯉꯦ
ꯑꯗꯨꯗꯤ ꯍꯟꯗꯛꯇꯤ ꯂꯣꯛꯇꯥꯛꯇ ꯑꯣꯏꯅ ꯆꯠꯂꯁꯤꯅꯦ
ꯎꯝ